ꯇꯥꯕ꯭ꯔꯣ
ꯇꯥꯏꯌꯦ
ꯑꯁ
ꯇꯧ
ꯑꯩꯁ ꯑꯩ ꯐꯝꯃꯒ ꯂꯩꯅꯦ
ꯎ ꯆꯥꯛꯇ
ꯑꯁ ꯆꯥꯛꯇꯤ ꯊꯣꯡꯕ ꯂꯣꯏꯔꯦ ꯏꯟꯖꯥꯡ ꯊꯣꯡꯉꯔꯣꯏ ꯑꯁ ꯏꯔꯣꯒ ꯇꯧꯔꯅꯤ ꯉꯁꯤꯗꯤ
ꯎꯝ ꯀꯔꯤ ꯀꯔꯤ ꯊꯣꯡꯕ
ꯊꯔꯋꯥꯏ ꯐꯨꯜꯁꯤꯅꯦ ꯀꯩꯅꯣ
ꯎꯝ ꯌꯣꯟꯕ ꯆꯥꯅꯤꯡꯉ
ꯎꯝ
ꯎꯝ ꯍꯦꯔꯣ
ꯑ ꯍꯥꯏ ꯊꯧꯔꯛꯑꯣꯗꯤ ꯑꯁ ꯉꯔꯥꯡ ꯈꯨꯟꯕ ꯆꯠꯄꯒꯤꯦ ꯑꯁꯨ ꯋꯥꯔꯦ
ꯊꯔꯣꯏ ꯊꯔꯣꯏꯁꯦ ꯊꯔꯣꯏꯗꯣ ꯄꯤꯛꯄ꯭ꯔꯣ ꯆꯥꯎꯕ꯭ꯔꯣ
ꯃꯤꯦꯗꯤꯌꯝꯅꯦ ꯌꯥꯝ ꯄꯤꯛꯄꯁꯨ ꯌꯥꯎ ꯌꯥꯝ ꯄꯤꯛꯄꯗꯤ ꯑꯩꯈꯣꯏ ꯂꯧꯍꯗꯦꯗ
ꯑꯣ ꯃꯆꯥꯒꯨꯝꯕ ꯂꯩꯒꯗꯕ ꯃꯥꯜ ꯍꯟꯗꯛ
ꯌꯥꯎꯗꯦ ꯅꯍꯥꯟ ꯑꯩ ꯆꯥꯕꯗꯣ ꯌꯥꯎꯗꯦ ꯃꯆꯥꯗꯣ ꯀꯩꯅꯣ ꯃꯅꯨꯡ ꯑꯗꯣ ꯌꯥꯝ ꯍꯥꯎꯋꯦ ꯂꯧꯕꯨꯛꯀꯤꯅꯦꯅꯀꯣ
ꯑꯣ ꯂꯩ ꯑꯣꯗꯗꯤ ꯑꯗꯨꯅꯍꯥꯎꯒꯅꯤꯗ
ꯎꯝ ꯃꯊꯪꯗꯁꯨ ꯑꯃꯨꯛꯀ ꯈꯣꯟꯕ ꯆꯠꯇꯣꯏꯅꯦ
ꯎꯝ ꯍꯥꯏꯅꯦꯅꯪꯗꯤ
ꯅꯪꯗꯤ ꯆꯥꯛ ꯊꯣꯡꯉꯕꯅ
ꯑꯩꯁꯨ ꯊꯣꯡꯉꯦ ꯑꯩꯩꯅ ꯎꯇꯤ ꯑꯃꯨꯛꯀ ꯊꯣꯡꯉꯦ
ꯑ ꯍꯥꯎ ꯅꯪ ꯎꯇꯤ ꯌꯥꯝ ꯊꯣꯡꯕ ꯑꯁ ꯌꯥꯝ ꯍꯩꯕ ꯃꯥꯜꯂꯦ ꯑꯇ ꯉꯍꯗ ꯆꯥꯔꯕꯅ
ꯎꯁꯣꯏ ꯎꯁꯣꯏ ꯎꯇꯤ ꯊꯣꯡꯕ
ꯅꯣꯏꯌꯦꯦ ꯅꯣꯏ ꯌꯥꯔꯒ ꯎꯆ ꯎꯆꯤ
ꯂꯣꯏꯔꯗꯨ ꯇꯤ ꯅꯅꯠꯇꯦꯍꯦ ꯑꯩꯒꯤ ꯆꯥꯛꯁꯨ ꯀꯥꯔꯦ
ꯑꯁ
ꯆꯕꯩ ꯌꯥꯒꯤ ꯔ ꯈ ꯅꯗꯤ
ꯌꯥꯝ ꯀꯥꯔꯗꯤ ꯍꯥꯎꯗꯕꯅꯦ ꯈꯤꯇꯪ ꯈꯤꯇꯪ ꯀꯥꯁꯤꯜꯂꯛꯄꯗꯤ ꯍꯥꯎꯕꯅꯦꯕ
ꯑꯗꯨꯗꯤ ꯐꯥꯔꯕ ꯃꯅꯝꯗꯣ ꯌꯥꯗ꯭ꯔꯦ
ꯑ ꯁꯨꯔꯦꯜ ꯃꯅ
ꯃꯈꯥꯒꯤ ꯃꯈꯥ ꯂꯩ ꯨꯡꯒꯤ ꯆꯥꯕ ꯌꯥꯔꯒ ꯃꯊꯛ ꯂꯩꯕ ꯈꯛꯇ ꯆꯥꯔꯅꯤ
ꯑꯗꯨꯅ ꯐꯔꯅꯤ ꯑꯗꯨꯒ ꯅꯨꯡꯊꯤꯟꯗ ꯂꯥꯝꯃꯗꯤ ꯑꯃꯨꯛꯀ ꯊꯑ ꯂꯣꯏꯔ ꯀ
ꯑꯣ ꯁ ꯃꯥꯡ ꯑꯦꯅꯦ ꯁꯤ ꯅ
ꯑꯁ ꯑꯩꯗꯤ ꯀꯣ ꯣꯔꯥ ꯃꯥꯜꯍꯧꯕꯅꯦ ꯑꯗꯨꯒ ꯃꯤꯛꯁ ꯇꯧꯔꯒ ꯆꯥꯁꯤꯅꯦ
ꯑꯣ ꯕꯣꯔꯥ ꯑꯃ ꯂꯧꯕ ꯑꯁ ꯃꯗꯤ ꯀꯣꯏꯅꯦ ꯁꯔꯅꯤ ꯀꯗꯤ
ꯎꯝ ꯑꯗꯨꯅ ꯐꯩꯌꯦ ꯑꯁ ꯀꯜꯂꯥꯎ ꯎ ꯂꯩ ꯆ ꯊꯦ ꯑꯃ ꯀꯜꯂꯥꯎ ꯇꯥꯎꯅꯁ ꯇ ꯎꯝ
ꯌꯨꯝꯗꯒꯤ ꯄꯨꯔꯛꯑꯗꯤ ꯐꯪꯉ ꯌꯨꯝꯗꯒꯤꯁꯨ ꯄꯨꯔꯛꯇ꯭ꯔꯦ
ꯑꯩꯗꯤ ꯌꯨꯝꯗꯒꯤ ꯂꯧꯗ꯭ꯔꯦ
ꯎꯝ ꯑꯌꯦꯁꯣ
ꯑꯁꯤ ꯃꯤꯛꯁ ꯇꯧꯅꯤꯡꯉꯥꯏꯗꯤ ꯁꯤꯗ ꯂꯩꯔꯦ ꯑꯗꯨꯒ ꯑ ꯑꯩꯅ ꯑꯩ ꯑꯗꯨꯝ ꯕꯣꯔꯥ ꯕꯣꯔꯥ ꯂꯧꯋꯦꯅ ꯦꯛ ꯒꯛꯇꯣ ꯑꯗ ꯑꯁ ꯃꯤ ꯂꯥꯛꯄ ꯀꯥꯟꯗꯁꯨ ꯌꯥꯎꯕꯅꯤꯅ ꯑꯁ ꯈꯤꯇꯪ ꯈꯤꯇꯪ ꯂꯧꯋꯤ ꯇꯂꯦꯕ
ꯍꯣꯏ ꯎꯝ ꯈꯪꯗ꯭ꯔꯦ ꯅ ꯉꯁꯤꯗꯤ ꯅꯁꯨ ꯅꯣꯡꯁꯨ ꯆꯨꯗꯦ ꯅꯨꯡ ꯁꯥꯥ ꯈꯔ ꯁꯌꯦ ꯉꯁꯤꯗꯤ
ꯑꯁ ꯅꯣ ꯁꯥꯥꯁ ꯑꯩꯒꯤ ꯅꯍꯥꯟꯒꯤ ꯐꯤ ꯁꯨꯅꯤꯡꯍꯥꯟ ꯊꯃ ꯁꯨꯗ꯭ꯨ
ꯑꯁ ꯅꯪ ꯄꯜꯂꯦꯗ ꯑꯩ ꯑꯩ ꯇꯤ ꯉꯔꯥꯡ ꯁꯨꯑꯦ
ꯑꯩ ꯉꯁꯤ ꯁꯣꯗꯤ ꯌꯥꯔ
ꯑꯩꯗꯤ ꯉꯔꯥꯡꯀꯣ ꯎꯝ ꯁꯨꯔꯒ ꯎ ꯃꯄꯥꯟ ꯃꯅꯨꯡꯗ ꯐꯥꯎꯕ ꯑꯩꯈꯣꯏꯒꯤ ꯃꯅꯨꯡꯗ ꯐꯥꯎꯕ ꯃꯐꯝ ꯂꯩꯌꯦꯕ ꯑꯗꯨ ꯑꯗꯨꯝ ꯀ
ꯑꯣꯈꯣꯏꯁꯨ ꯑꯁ ꯍꯣꯔꯦꯟꯅꯤ ꯁꯣꯏꯅ ꯁꯨꯔꯅꯤ ꯉꯁꯤꯗꯤ ꯌꯥꯔ
ꯐꯤꯔꯣ ꯐꯤꯔꯣ ꯁꯨ ꯎꯝ ꯀꯩꯅꯣ ꯇꯧꯕ ꯐꯤꯗꯣ ꯁꯨꯅꯤꯉꯥꯏ ꯊꯝꯃꯒ ꯁꯨꯗꯕꯤꯗ ꯊꯝꯕꯗꯣ ꯀꯩꯅꯣꯝꯃ ꯊꯣꯛꯑꯦꯀꯣ
ꯋꯥ ꯍꯧꯔꯛꯇꯕꯨꯅꯦ
ꯑꯗꯨꯃꯥꯏꯅ ꯇꯧꯕꯗꯣ ꯑꯩꯒꯤ ꯗ꯭ꯔꯦꯁ ꯑꯗꯨꯒꯨꯝꯕ ꯃꯌꯥꯝ ꯌꯥꯎꯋꯦ
ꯑꯗꯨ ꯅꯪ ꯊꯕꯛꯒꯨꯝꯕ ꯆ ꯊꯣꯕꯒ ꯀꯥꯏꯅꯣ
ꯎꯝ ꯎꯝ
ꯇ
꯭ꯂꯎꯖ ꯄꯒꯤ ꯗ꯭ꯔꯦꯁꯗ ꯑꯩꯅ ꯑ ꯂꯧꯗꯨꯝ ꯆꯠꯅꯤꯡꯉꯤꯗ
ꯂꯍ ꯁꯗꯅ ꯐꯒꯤ ꯊꯥꯡꯃꯣ
ꯑꯩꯁꯨ ꯂ ꯆꯠꯅꯤꯡꯉꯥꯏ ꯈꯛꯇꯅꯦ ꯊꯝꯕ ꯑꯁ ꯐꯤꯔꯣꯟꯁꯤꯡꯁꯦ ꯌꯥꯗ꯭ꯔꯦꯕꯣ ꯑ ꯇꯨꯝꯅꯨ ꯇꯨꯝꯅꯤꯡꯉꯦꯗ ꯉꯁꯤꯗꯤ ꯈꯔ ꯉꯟꯅ ꯍꯧꯒꯠꯄꯅꯦ ꯑꯩꯗꯤ
ꯑꯦ ꯑꯁ ꯎ ꯉ ꯉꯥꯟ ꯍꯒꯂꯦꯅꯨꯡꯗꯤ ꯑꯗꯨꯣ ꯆꯥꯛ ꯆꯕꯦ ꯊꯦ ꯋꯥ
ꯉꯟꯅ ꯍꯧꯒꯠꯂꯁꯨ ꯆꯥꯛ ꯆꯥꯅꯤꯡꯗꯦ ꯐꯥꯎ
ꯎꯝ
ꯑꯗꯨꯝ ꯆꯥꯛꯇꯤ ꯄꯨꯡ ꯇꯔꯥ ꯑꯗꯨꯋꯥꯏꯗ ꯑꯗꯨꯝ ꯆꯥꯅꯤꯡꯕ
ꯑꯩꯁꯨ ꯍꯣꯔꯦꯟ ꯍꯣꯏ ꯂꯧꯔꯒ ꯅꯪꯒꯨꯝꯃꯛꯇꯤ ꯆꯥꯎ ꯃꯪꯒꯟꯒ
ꯁꯨꯇꯤ ꯆꯥꯔꯒ ꯇꯨꯝꯕ ꯅꯨꯡꯉꯥꯏꯕꯅꯦ ꯊ ꯀ ꯌꯥꯔꯒ ꯇꯨꯝꯒ ꯑꯁ ꯅꯣ ꯑꯩꯅ ꯇꯝꯃꯤꯁꯤꯗꯤ ꯇꯨꯝꯃꯣꯏꯗ ꯅꯣꯡ ꯆꯨꯗꯗꯒꯤ ꯇꯨꯝꯃꯣꯏꯗ ꯁꯥꯏꯌꯦꯕ ꯃꯪ ꯅꯨꯡꯉꯥꯏꯇꯦꯕ ꯅꯨꯡꯁꯥ ꯁꯥꯕꯗ ꯇꯨꯝꯕꯁꯦ ꯃꯪ ꯌꯥꯗꯦꯕ ꯑꯩꯈꯣꯏꯗꯤ ꯐꯦꯟ ꯊꯥꯔꯒ ꯂꯩꯌꯦ ꯍꯥ
ꯃꯥꯅꯗ ꯑꯣꯕ꯭ꯔ
ꯍꯣꯏ ꯚꯨꯠꯅ ꯆꯤꯡꯕꯗꯣ
ꯑ
ꯐꯥꯕꯗꯣ ꯂꯦꯡꯕ ꯉꯝꯗꯕꯗꯣ
ꯐꯥꯕꯅꯤꯀꯣ
ꯍꯣꯏ ꯑꯗꯨꯃꯥꯏꯅ ꯐꯥꯕꯗꯣ ꯑꯩꯗꯤ ꯏꯊꯟꯗ ꯂꯩꯕꯅꯤꯅ ꯑꯁ ꯀꯤꯑꯕ ꯑꯦ ꯃꯤꯅ ꯑꯩꯅ ꯂꯥꯎꯔꯁꯨ ꯃꯤꯅ ꯇꯥꯗꯦꯕꯀꯣ
ꯑꯁ ꯋꯥꯕꯅꯦꯍ ꯑꯗꯨꯗꯣ
ꯑꯗꯨ ꯑꯗꯨꯗꯣ ꯏꯊꯟꯗ ꯂꯩꯕꯗ ꯇꯧꯔꯗꯤ ꯀꯤꯑꯕꯀꯣ ꯅꯪꯁꯨ ꯇꯧꯔꯝꯅꯤꯀꯣ
ꯑꯁ ꯑꯩꯗꯤ ꯅꯨꯡꯊ ꯅꯨꯡꯗꯥꯡ ꯅꯨꯡꯊꯤ ꯇꯨꯝꯂꯦꯗ ꯑꯩꯗꯤ
ꯅꯨꯡꯊꯤꯜꯗꯨꯨꯝꯕꯗꯤ ꯇꯧꯋꯦ ꯑꯗꯨꯒ ꯅꯨꯃꯤꯗꯥꯡꯗꯁꯨꯀꯣ ꯆꯥꯛ ꯆꯥꯗ꯭ꯔꯒ ꯇꯨꯝꯃꯗꯤ ꯇꯧꯋꯦ
ꯖ
ꯆꯥꯛ ꯆꯥꯗꯕꯁꯤꯗ ꯇꯨꯝꯃꯒꯦ ꯑꯩꯈꯣꯏꯁꯨ ꯄꯨꯛ ꯂꯥꯝꯃꯒ ꯇꯨꯝꯃꯗꯤꯀꯣ ꯆꯪꯅꯨꯡꯉꯥꯏꯇꯕ ꯎ ꯀꯔꯤꯔ ꯏ ꯋꯥꯠ ꯒꯦꯔ ꯑꯃ ꯇꯧꯕꯗꯣ ꯍꯛꯆꯥꯡ ꯋꯥꯔꯗꯤꯀꯣ
ꯎꯝ ꯆ ꯆ
ꯑꯣ ꯍꯥꯟꯅ ꯑꯩ ꯎ ꯆꯥꯛꯀꯨꯝꯕ ꯐꯖꯅ ꯆꯥꯗꯕꯒꯤꯀꯣ ꯍꯤꯗꯥꯛꯀꯨꯝꯕ ꯉꯥꯛꯇ ꯆꯥꯕꯒꯤ ꯑꯗꯨꯝ ꯇꯧꯕ ꯑꯩꯕꯨ ꯐꯥꯔꯒ ꯑꯗꯨꯝ ꯇꯧꯕ ꯅꯨꯃꯤꯗꯥꯡꯗ
ꯆꯥꯛ ꯆꯥꯔꯅꯤ ꯇ꯭ꯔꯤꯠ ꯀꯟꯕꯅꯤꯀꯣ
ꯎꯝ ꯑꯩꯅ ꯍꯤꯗꯥꯛ ꯌꯥꯝ ꯆꯥꯕ ꯑꯗꯨꯗ ꯍꯤꯗꯥꯛ ꯌꯥꯝ ꯆꯥꯕꯒꯤ ꯃꯥꯟꯅꯕ ꯑꯗꯨꯒ ꯈꯣꯡꯕ꯭ꯔꯥ ꯑꯌꯨꯛꯇ ꯆꯥ ꯊꯛꯂꯒ ꯅꯨꯃꯤꯠ ꯄꯨꯡ ꯇꯔꯥ ꯇꯔꯥꯍꯊꯣꯏ ꯑꯗꯨꯋꯥꯏꯗ ꯆꯥꯛ ꯆꯥꯔꯦꯗꯅ ꯑꯗꯨ ꯄꯨꯡ ꯃꯔꯤ ꯑꯗꯨꯋꯥꯏꯗ ꯆꯥ ꯈꯤꯇꯪ ꯊꯛꯑꯒ ꯑꯃꯨꯛꯀ ꯄꯨꯡ ꯇꯔꯨꯛ ꯇꯔꯦꯠꯇ ꯆꯥꯛ ꯆꯥꯔꯗꯤ ꯆꯞ ꯆꯥꯕꯅꯦ
ꯑ ꯑꯗꯨꯃꯥꯏꯅ ꯆꯥꯕꯅꯦ ꯑ ꯍꯥꯏꯗꯤ
ꯑꯗꯨꯃꯥꯏꯅ ꯆꯥꯕꯅ ꯍꯛꯆꯥꯡ ꯐꯕꯅꯤꯗ
ꯍꯧꯖꯤꯛ ꯄꯨꯡ ꯅꯥꯏꯟ ꯇꯦꯟ ꯑꯗꯨ ꯅꯥꯏꯟ ꯇꯦꯟ ꯍꯦꯜꯂꯗꯤ ꯆꯥꯕ ꯑꯗꯨꯒ ꯄꯨꯡ ꯑꯍꯨꯝ ꯑꯅꯤꯒ ꯆꯥꯛ ꯆꯥꯕ ꯅꯨꯡꯗꯥꯡ ꯆꯥꯕ
ꯑ ꯑ ꯑꯗꯨꯀꯦ ꯆꯥꯕꯗꯣ ꯐꯩꯌꯦ ꯑꯍꯨꯝꯂꯛꯇ ꯑꯩꯁꯨ ꯅꯨꯡꯉꯥꯏꯅ ꯆꯥꯏ ꯑꯗꯨꯝ
ꯁ꯭ꯔꯤꯀꯟꯗꯅꯦꯅ ꯌꯥꯗ꯭ꯔꯕ
ꯍꯣꯏ ꯈꯤꯇꯪ ꯈꯤꯇꯪ ꯑꯣꯏꯔꯁꯨ ꯇꯣ ꯇꯣꯏꯅ ꯆ ꯌꯥꯝ ꯆꯥꯕ ꯉꯝꯗ꯭ꯔꯗꯤ
ꯑ ꯏꯗ ꯆꯥꯅꯦ ꯑꯦꯁꯨꯏꯁ ꯁꯇ꯭ꯔꯤꯛ ꯀꯟꯕꯒꯤꯗꯣ ꯅꯣꯡ ꯅꯍꯥꯟꯗꯣ ꯎꯝ ꯍꯪꯒꯥꯝ ꯐꯔꯃꯤꯗꯦꯠ ꯇꯧꯕꯗꯣ ꯃꯍꯤꯗꯣ
ꯎꯝ ꯎꯝ
ꯎꯁꯣꯏꯗꯨꯒ ꯆꯥꯔꯨꯕ ꯃꯣꯔꯣꯛ ꯌꯥꯝ ꯁꯥꯔꯦ ꯑ ꯅꯣꯡ ꯑꯅꯤ ꯑꯍꯨꯝ ꯆꯥꯔꯨꯕꯒꯤ ꯑꯩ ꯁꯤ ꯌꯥꯔꯅ
ꯗꯤꯁꯇ꯭ꯔꯤꯛ ꯂꯩꯕꯅꯤꯀꯣ ꯎꯁꯣꯏꯒꯨꯝꯕ ꯑꯗꯨꯗꯒꯤ ꯎꯝ ꯍꯋꯥꯏꯖꯥꯔꯒꯨꯝꯕ ꯌꯥꯝ ꯆꯥꯕ ꯌꯥꯗꯦ ꯁꯣꯏꯕꯨꯝꯗꯁꯨꯏ ꯌꯥꯗꯦ
ꯀꯨꯝꯖꯥꯅꯤꯡꯕꯗꯣ
ꯃ ꯌꯥꯝ ꯐꯣꯛ ꯃꯣꯔꯣꯛꯇꯣ ꯈꯤꯇꯪ ꯈꯤꯇꯪ ꯆꯥꯎꯑꯣ ꯍꯣꯁꯄꯤꯇꯥꯜ ꯌꯥꯎꯅꯤꯀꯣ
ꯁꯥꯗꯔꯗꯤ ꯑꯃꯨ ꯀ ꯍꯥꯎꯥꯎꯗꯕꯅꯤ
ꯎꯝ ꯃꯣꯔꯣꯛꯀꯣ ꯀꯩꯅꯣꯒꯨꯝꯕ ꯃꯣꯔꯣꯛꯇꯣꯅ ꯍꯥꯎꯋꯦ ꯑꯀꯪꯕ ꯑꯁꯥꯡꯕ
ꯑꯣ ꯔꯦꯠꯇꯔꯣ ꯑꯣ ꯑꯗꯨꯣ ꯍꯥꯎꯕꯅꯦ
ꯑꯗꯨꯅ ꯍꯥꯎꯋꯦ ꯑꯩꯗꯤ ꯑꯇꯣꯞꯄꯗꯤ ꯎꯃꯣꯔꯣꯛꯇꯤ ꯆꯥꯅꯤꯡꯗ꯭ꯔꯦ ꯄꯨꯛ ꯅꯥꯒꯜꯂꯦ
ꯊꯥꯎꯗ ꯊꯥꯎ ꯈꯜꯂꯣ ꯑꯗꯨ ꯀꯝꯃꯤ ꯑꯗꯣ
ꯑꯣ ꯊꯥꯗꯣ ꯇꯥꯎꯔꯒ ꯃꯦꯠꯂꯒ ꯄꯣꯠ ꯇꯤꯜꯍꯧ ꯈꯔ ꯊꯝꯃꯒ
ꯑꯂꯨ ꯍꯥꯎꯄꯁꯨ ꯍꯥꯎꯕꯅꯦ
ꯎꯝ ꯑꯗꯨꯗꯣ ꯀꯥꯡꯃꯦꯠ ꯀꯧꯕꯅꯦ ꯀꯥꯡꯃꯦꯠ
ꯑꯣ ꯑꯗꯨꯃꯥꯏꯅ ꯇꯧ ꯑꯩꯗꯤ ꯍꯥꯏꯥꯎ ꯈꯪꯗꯣꯏꯅꯦ ꯀꯥꯡꯅ ꯃꯤꯠꯄꯖꯔ
ꯑ ꯑꯜꯂꯨ ꯊꯝꯒ ꯀꯃꯤ ꯑ ꯇꯕ
ꯑꯗꯨꯗ ꯍꯋꯥꯏ ꯊꯣꯡꯉꯒ ꯆꯥꯕ ꯍꯥꯎꯕꯅꯤ
ꯎꯝ ꯑꯣꯄꯃꯃꯒ ꯁꯥꯗꯖ
ꯑ
ꯑꯩꯀꯣ ꯑꯗꯨꯒꯨꯝꯕꯗꯣ ꯌꯥꯝ ꯆꯥꯏ ꯑꯗꯣ ꯊꯥꯎ ꯊꯥꯎꯒꯁꯦ ꯈꯔ ꯍꯩꯔꯒꯀꯣ ꯃꯇꯉ
ꯑꯗꯤ ꯊꯥꯎ ꯍꯥꯏꯔꯣ ꯃꯠꯇ
ꯍꯧꯖꯤꯛ ꯀꯥꯟꯅꯤ ꯆꯥꯗ꯭ꯔꯦ ꯍꯥꯟꯅꯗꯤ ꯌꯥꯝ ꯆꯥꯔꯝꯝꯕꯅꯤ
ꯟ ꯃꯔꯛ ꯃꯔꯛꯇꯒꯤꯗꯤ ꯆꯥꯏ ꯑꯩꯗꯤ
ꯎꯝ
ꯅꯣꯏ ꯆꯥꯗꯅꯤ ꯑꯩꯗꯤ ꯑꯁ ꯑꯩꯈꯣꯏ ꯏꯃꯥꯟꯕꯤ ꯑꯃꯅ ꯅꯉꯥꯡꯗꯤ ꯆꯠꯅꯤ ꯇꯧꯕ ꯌꯥꯝ ꯄꯥ ꯃꯥꯜꯂꯦ ꯑꯗꯨꯝ ꯊ
ꯑꯗꯨꯗꯣ ꯆꯥꯗ꯭ꯔꯗꯤ ꯍꯩꯅꯗꯦꯀꯣꯀꯣ ꯑꯗꯨꯝ ꯆꯥꯕꯒꯤ
ꯎꯝ
ꯇ ꯑꯩꯗꯤ ꯃꯣꯔꯣꯛ ꯈꯔ ꯃꯣꯔꯣꯛ ꯃꯣꯔꯣꯛꯁꯦ ꯍꯥꯎꯗꯤꯦ ꯍꯥꯎꯋꯦ ꯑꯣ ꯍꯛꯆꯥꯡꯒꯤ ꯁꯣꯛꯄꯅꯦ
ꯑꯣꯏꯕꯅꯦ
ꯍꯣꯏ ꯃꯔ ꯀꯀꯣ ꯂ ꯑꯩ ꯆꯥꯗꯕꯤꯗ ꯂꯩꯌ ꯍꯞꯇꯥ ꯑꯃꯃꯨꯛ ꯑꯗꯨꯝ ꯅꯪꯒꯤ ꯏꯁꯀꯤꯟꯗꯣ ꯅꯥꯜꯔꯛꯀꯅꯦꯕ
ꯑꯁ ꯅꯪ ꯑꯗꯨꯃꯥꯏꯅ ꯇꯧꯔꯤꯔꯣ
ꯑꯁ ꯇꯧꯗꯗꯧ ꯉꯝꯗꯦ ꯉꯔꯤ ꯑꯩꯈꯣꯏꯗꯤ ꯅꯨꯡꯇꯤ ꯉꯥꯔꯤ ꯆꯥꯏꯅ ꯉꯥꯔꯤ ꯆꯥꯗ꯭ꯔꯗꯤ ꯊꯥꯎ ꯑꯃꯨꯝꯒ ꯆꯥꯔꯅꯤ ꯊꯥꯎꯅ ꯍꯦꯟꯅ ꯇꯗꯦ ꯎ ꯉꯥꯔꯤ ꯆꯥꯎꯅ ꯐꯩ ꯉꯥꯔꯤꯗꯣ ꯉꯥꯔꯤꯗꯨꯁꯨ ꯄꯨꯝꯕꯅꯤꯅ ꯐꯥꯔꯃꯦꯟꯇꯦꯠ ꯇꯧꯕꯅꯤꯅꯀꯣ ꯍꯛꯆꯥꯡꯗꯗꯤ ꯀꯩꯁꯨ ꯌꯥꯝ ꯐꯗꯦ ꯍꯥꯏꯕꯅꯤ ꯑꯩꯈꯣꯏꯗꯤ ꯑꯗꯨꯝ ꯆꯥꯕꯅꯤꯅ ꯀꯩꯁꯨ ꯇꯧꯗꯦ ꯑꯣ
ꯑ ꯆꯥꯏꯅ
ꯉꯔꯤ ꯊꯥꯎ ꯆꯥꯕ ꯁꯨꯔꯨꯛꯄꯨꯗꯤ ꯉꯥꯔꯤ ꯆꯥꯕꯅ ꯐꯠꯇ꯭ꯔꯅꯤ
ꯎꯝ ꯍꯥꯎꯗꯤꯀꯣ ꯑꯁ ꯁꯥꯔꯀꯥꯟꯗꯤ ꯍꯥꯎ ꯍ
ꯎꯝ ꯍ ꯊꯣꯡ ꯆꯅꯤ
ꯅꯣꯡꯃ ꯑꯣ ꯊꯣꯡꯒ ꯆꯥꯁꯦ ꯍꯦ